ꯑꯥ ꯑꯥ ꯇꯥꯢꯌꯦ ꯇꯥꯔꯕꯥ
ꯇꯥꯏꯌꯦ ꯇꯥꯏꯌꯦ ꯁꯦꯡꯅ ꯇꯥꯕ꯭ꯔꯥ
ꯑꯧ ꯇꯥꯔꯦ
ꯊꯕꯛ ꯂꯥꯛꯄꯩꯔꯣ
ꯑꯥ
ꯀꯩ ꯇꯧꯒꯦ ꯇꯧꯕꯩꯅꯣ
ꯑꯁꯣꯝꯗ ꯑꯩꯈꯣꯏ ꯄꯨꯕꯨꯍꯣꯏꯅ ꯀꯧꯔꯛꯄ ꯑꯗꯨꯗꯨꯒꯤ ꯑꯝꯇꯪ ꯌꯦꯡꯉꯒꯦꯅ ꯇꯧꯕ ꯌꯥꯈ꯭ꯔꯦ ꯑꯗꯨꯁꯨ ꯍꯥꯏꯈ꯭ꯔꯦ
ꯆꯠꯂꯒ ꯆꯠꯂꯒ ꯇꯧꯕꯣꯏ ꯑꯁꯦꯡꯕ ꯇꯥꯕ ꯅꯠꯇ꯭ꯔꯣ ꯑꯩꯅ ꯍꯥꯏꯁꯦ
ꯎꯝ ꯇꯔꯦ ꯇꯥꯔꯦ ꯑꯗꯨ ꯃꯈꯣꯟꯗꯤ ꯈꯔ ꯄꯤꯛꯄ ꯃꯥꯜꯂꯦ
ꯑꯣ ꯑꯗꯨꯗꯤ ꯁꯨꯃꯥꯏꯅ ꯑꯩꯁꯦ ꯃꯥꯏꯀ꯭ꯔꯣꯐꯣꯟ ꯃꯕꯥꯗ ꯁꯨꯃꯥꯏꯅ ꯊꯝꯃ ꯉꯥꯡꯗ꯭ꯔꯗꯤ ꯌꯥꯗꯦ ꯍꯧꯖꯤꯛ ꯍꯧꯔꯕ꯭ꯔꯥ
ꯑꯥ ꯍꯧꯔꯦ ꯍꯧꯖꯤꯛꯇꯤ
ꯑꯣ ꯑꯗꯨꯑꯣꯏꯗꯤ ꯑꯩ ꯋꯥ ꯉꯥꯡꯕꯁꯤ ꯃꯥꯏꯀ꯭ꯔꯣꯐꯣꯟ ꯃꯄꯥꯗ ꯐꯣꯟꯁꯤ ꯀꯩꯅꯣ ꯇꯧꯊꯔꯒ ꯄꯨꯊꯔ ꯉꯥꯡꯗ꯭ꯔꯗꯤ ꯌꯥꯗ꯭ꯔꯦ ꯑꯅꯣꯞ ꯄꯨꯊꯔꯒ ꯉꯥꯡꯗ꯭ꯔꯗꯤ ꯌꯥꯗ꯭ꯔꯦ ꯍꯥꯏꯗꯣꯔꯝꯃꯦ
ꯑꯅꯣꯞ ꯎꯞꯈꯤꯗꯅ ꯑꯅꯣꯞꯇꯣ ꯊꯥꯡꯒꯠꯅꯕ ꯍꯣꯠꯅꯕ ꯀꯥꯟꯗ ꯑꯅꯣꯞꯁꯨ ꯍꯥꯏꯅꯤꯡ ꯑꯗꯩꯗꯤ ꯐꯣꯟꯒꯤ ꯃꯥꯏꯀ꯭ꯔꯣꯐꯣꯟꯁꯨ ꯍꯥꯏꯅꯩ ꯑꯅꯤ ꯄꯁꯤꯟꯅ ꯈꯤꯕꯒꯤ
ꯍꯣꯢ ꯑꯅꯤ ꯄꯥꯁꯤꯟꯅꯕꯒꯤ ꯄꯨꯂꯞ ꯁꯝꯖꯤꯟꯅ ꯁꯝꯖꯤꯟꯅꯒꯩ ꯖꯥꯠꯅꯤ ꯇꯧꯔꯤꯁꯦ ꯑꯁꯁ ꯂꯣꯜꯒꯁꯦ ꯐꯥꯔꯦꯅ ꯇꯧꯔꯤꯁꯦ ꯀꯃꯥꯏꯅ ꯇꯧꯔꯤꯅꯣ ꯈꯪꯗꯦꯅꯦ ꯋꯥꯁꯤ ꯉꯥꯡꯃꯟꯕꯩꯔ ꯈꯪꯗꯦ ꯄꯩꯁꯥ ꯇꯥꯜꯂꯒ ꯋꯥꯁꯤ ꯉꯥꯡꯃꯟꯗꯅ ꯆꯤꯟꯅ ꯄꯩꯁꯥ ꯇꯥꯜꯂꯕꯅꯤꯅ ꯐꯖꯔꯦꯅꯦ
ꯎꯝ ꯑꯣꯏꯗꯣꯏꯅꯦ ꯑꯣꯏꯗꯣꯏꯅꯦ ꯋꯥ ꯉꯥꯡꯃꯜꯂꯁꯨ ꯁꯣꯛꯑꯦ ꯑꯦꯗꯣ ꯉꯥꯡꯃꯦ
ꯍꯟꯗꯛꯇꯤ ꯍꯌꯦꯡ ꯑꯩꯈꯣꯏꯒꯤ ꯕꯤꯁꯀꯔꯃ ꯄꯨꯖꯥ ꯍꯥꯏꯗꯅ ꯑꯃ ꯂꯩꯕꯗꯣ ꯑꯩꯈꯣꯏꯒꯤ ꯈꯨꯠꯁꯨ ꯈꯨꯠꯂꯥꯏꯒꯤ ꯑꯗꯨꯗ ꯆꯤꯟꯖꯤ ꯑꯣꯏꯅ ꯄꯨꯖꯥ ꯀꯠꯄꯅ ꯐꯔꯅꯤ
ꯑꯥꯎ ꯀꯠꯄ ꯌꯥꯎꯊꯣꯛꯈ꯭ꯔꯣ ꯑꯗꯨ ꯀꯣꯛꯇꯨꯁꯨ ꯊꯗ
ꯀꯣꯛꯁꯨ ꯌꯥꯎꯍꯟꯒꯗꯩꯔꯥ
ꯍꯣꯢ ꯀꯣꯛꯁꯤ ꯌꯥꯎꯕꯅ ꯐꯥꯗꯣꯏꯅꯦ
ꯗꯒꯤ ꯃꯤꯗꯤ ꯒꯥꯔꯤꯒꯨꯝꯕ ꯑꯗꯒꯤ ꯀꯥꯇꯤ ꯑꯗꯒꯤ ꯃꯁꯥ ꯃꯁꯥꯅ ꯁꯤꯖꯤꯟꯅꯕ ꯈꯨꯠꯁꯨ ꯈꯨꯠꯂꯥꯏ ꯎ ꯁꯨꯕ ꯃꯤ ꯑꯣꯏꯔꯒꯅ ꯑꯔꯥꯝꯗꯥꯟ ꯍꯣꯔꯥꯏ ꯆꯦꯛ ꯁꯨꯕ ꯃꯤ ꯑꯣꯏꯔꯒꯅ ꯕꯤꯔꯆꯥꯟ ꯌꯣꯄꯥꯛ ꯑꯗꯨꯝ ꯆꯤꯟꯒ ꯇꯧꯋꯤꯗꯅ ꯑꯗꯣ ꯑꯩꯈꯣꯏꯗꯤ ꯆꯤꯟꯅ ꯄꯩꯁꯥ ꯇꯥꯔꯕꯅꯤꯅ ꯆꯤꯟ ꯑꯣꯏꯅ ꯀꯥꯠ ꯇꯥꯕꯅꯤ ꯀꯣꯛꯀ
ꯅꯥꯅꯦ ꯆꯤꯡꯅꯦ ꯀꯣꯛꯅꯦ ꯑꯗꯨꯒ ꯑꯃꯁꯨ ꯌꯥꯎꯔꯤ ꯁꯤꯗꯤ ꯐꯣꯟꯁꯤꯒ ꯈꯔ ꯇꯥꯕꯅꯦ
ꯃꯥꯅꯦ ꯃꯥꯅꯦ ꯐꯣꯟ ꯐꯣꯟ ꯐꯣꯟꯁꯤꯅ ꯃꯔꯣꯟꯅꯤ ꯐꯣꯟꯁꯤ ꯀꯇꯤ ꯇꯥꯕꯅꯤ ꯐꯖꯅ ꯏꯔꯨꯖ ꯃꯥꯏꯊꯖ ꯇꯧꯔꯒ
ꯍꯣꯏ ꯑꯗꯨꯒ ꯈ꯭ꯋꯥꯏꯗꯒꯤ ꯂꯨꯕ ꯑꯃꯅ ꯃꯥꯒꯤ ꯆꯥꯔꯖꯔꯗꯣ ꯑꯗꯨꯁꯨ ꯆꯠꯄꯤꯒꯗꯕꯅꯤ
ꯃꯥꯅ ꯀꯦꯕꯤꯒꯗꯕꯅꯤ ꯑꯗꯨꯁꯨ ꯑꯩꯒꯤ ꯑꯩꯈꯣꯏꯗꯤ ꯅꯥꯀꯣꯟ ꯇꯥꯅꯕ ꯑꯃꯁꯨ ꯁꯤꯖꯤꯟꯅꯩꯗꯅ ꯊꯕꯛ ꯇꯧꯅ ꯇꯧꯅꯒ ꯇꯧ ꯌꯥꯅꯕ ꯍꯥꯏꯗꯤ ꯀꯣꯟ ꯐꯦꯡꯉ ꯐꯦꯡꯉꯒ ꯇꯧ ꯌꯥꯅꯕ
ꯍꯣꯏ ꯑꯗꯨꯗꯨꯗꯤ ꯊꯣꯏꯗꯣꯛꯅ ꯃꯔꯨ ꯑꯣꯏꯗꯦꯗꯅ ꯍꯧꯖꯤꯛꯀꯤ ꯃꯔꯨ ꯑꯣꯏꯔꯤꯁꯦ ꯐꯣꯟꯁꯤꯅꯦ ꯐꯣꯟꯁꯤꯒ ꯐꯣꯟꯁꯤ ꯐꯣꯟꯁꯤꯁꯨ ꯑꯗꯨꯝ ꯆꯥꯔꯖ ꯂꯣꯏ ꯅꯥꯏꯕꯅꯤꯅ ꯃꯥꯒꯤ ꯆꯥꯔꯖꯔꯗꯨ ꯑꯃꯒ ꯆꯥꯔꯖꯔꯗꯨꯅ ꯃꯔꯨꯅꯦꯕꯀꯣ ꯑꯃꯨꯛ ꯍꯦꯟꯅ ꯃꯔꯨ ꯑꯣꯏꯔꯤꯅ ꯃꯩꯁꯦꯀꯣ ꯃꯩꯁꯦ ꯃꯩꯒꯤꯗꯤ
ꯃꯩꯗꯨꯗꯤ ꯀꯔꯤ ꯑꯦꯂꯦꯛꯇ꯭ꯔꯤꯛ ꯀꯔꯦꯟ ꯈꯔ ꯊꯥꯖꯤꯟꯕ꯭ꯔꯥ ꯀꯩꯅꯣꯝ ꯇꯧꯗꯔꯥ ꯌꯥꯔꯔꯣꯏ ꯀꯔꯝ ꯀꯥꯟꯗ ꯑꯣꯏꯒꯦ ꯑꯗꯨꯒ ꯀꯔꯤ ꯊꯥꯗ ꯑꯣꯏꯒꯦ
ꯑꯥ ꯕꯤꯁꯀꯥꯟꯥꯟꯕꯁꯦ ꯑꯥꯒꯁ ꯀꯥꯟꯄꯥꯗ ꯑꯣꯏꯒꯅꯤ ꯇꯧꯗꯥꯏꯅꯦ
ꯑꯣ ꯀꯩꯅꯣ ꯃꯥꯁꯤ ꯀꯔꯤ ꯗꯤꯋꯥꯂꯤꯒ ꯅꯛꯅꯕ꯭ꯔꯣ ꯀꯃꯥꯏꯅ ꯇꯧꯒꯦ
ꯗꯤꯋꯥꯂꯤꯒ ꯑꯩꯁꯦ ꯀꯥꯎꯗꯤ ꯀꯥꯎꯔꯦ ꯗꯤꯋꯥꯂꯤ ꯈꯪꯗꯅꯦ ꯗꯤꯋꯥꯂꯤꯒ ꯅꯛꯅꯗꯣꯏꯔꯥ
ꯅꯠꯇꯦ ꯅꯠꯇꯦ ꯗꯤꯋꯥꯂꯤꯒ ꯅꯛꯅꯕꯗꯨꯅ ꯀꯩꯅꯣ ꯍꯥꯏꯕ ꯑꯣꯏꯔꯝꯗꯤ ꯒꯣꯕꯨꯗꯣꯝ ꯄꯨꯖꯥ ꯍꯥꯏꯕ
ꯅ ꯗꯤꯋꯥꯂꯤꯒ ꯅꯛꯅꯕꯗꯨꯗꯤ ꯍꯣꯏ ꯍꯣꯏ ꯍꯣꯏ ꯀꯩꯅꯣ ꯗꯤꯋꯥꯂꯤ ꯇꯧꯔꯅꯤ ꯂꯣꯏꯔꯒ ꯑꯥ ꯀꯧꯗꯣꯟ ꯄꯨꯖꯥ ꯂꯩꯔꯅꯤ ꯅꯣꯡꯉꯥꯜꯂꯒ ꯆꯥꯛꯀꯧꯕ ꯅꯠꯇ꯭ꯔꯥ
ꯎꯝ ꯆꯥꯛꯀꯧꯕ
ꯑꯥ ꯑꯗꯨꯃꯥꯏꯅ ꯑꯣꯏꯕꯀꯣ ꯑꯗꯣ ꯕꯤꯁꯀꯔꯃꯥꯖꯤꯅ ꯑꯣ ꯗꯨꯔꯒꯥ ꯄꯨꯖꯥ ꯗꯨꯔꯒꯥ ꯄꯨꯖꯥꯅ ꯍꯥꯟꯗꯣꯏꯅꯦ ꯑꯗꯨꯗꯨꯒꯤ ꯃꯃꯥꯡꯗ ꯕꯤꯁ ꯀꯔꯃ ꯂꯩꯗꯣꯏ ꯅꯠꯇ꯭ꯔꯣ ꯑꯩꯁꯨ ꯉꯥꯎꯔꯅꯤ ꯕꯤꯁꯀꯔꯃ ꯂꯩꯔꯅꯤ ꯑꯗꯨꯗꯨꯒ ꯑꯗꯨꯒ ꯄꯨꯖꯥ ꯂꯥꯛꯑꯅꯤ ꯑꯗꯨꯒ ꯅꯤꯉꯣꯜ ꯆꯥꯛꯀꯧꯕ ꯂꯩꯗꯣꯏ ꯅꯠꯇ꯭ꯔꯣ ꯑꯗꯨꯃꯥꯏꯅ ꯗꯤꯋꯥꯂꯤ ꯀꯩꯀꯥ ꯂꯩꯗꯣꯏꯅꯦꯕ
ꯍꯣꯏ ꯍꯣꯏ ꯃꯥꯅꯤ ꯑꯣꯛꯇꯣꯕꯔꯗ ꯀꯩꯅꯣ ꯗꯨꯔꯒꯥ ꯄꯨꯖꯥ ꯂꯩꯔꯅꯤ
ꯑꯥ ꯑꯗꯨꯗꯤ ꯁꯦꯞꯇꯦꯝꯕꯔ ꯅꯠꯇ꯭ꯔꯒ ꯑꯥꯒꯁ ꯑꯣꯏꯗꯣꯏꯅꯦꯕ ꯅꯠꯇ꯭ꯔꯥ ꯀꯩꯅꯣꯁꯦ ꯕꯤꯁꯀꯔꯃꯁꯦ
ꯎꯝ ꯋꯥꯇꯔꯦꯅꯦ ꯑꯗꯨꯗꯤ
ꯍꯣꯏ
ꯑꯗꯨꯗꯤ ꯍꯧꯖꯤꯛꯇꯒꯤ ꯐꯦꯡꯕ ꯍꯧꯕ ꯌꯥꯔꯦ ꯍꯌꯦꯡ ꯂꯥꯏ-ꯗꯨꯛ ꯊꯥꯅꯕ
ꯍꯣꯏ ꯑꯗꯨꯝ ꯐꯦꯡꯗꯣꯛ ꯆꯥꯝꯊꯣꯛꯄ ꯍꯧꯕ ꯌꯥꯔꯦ꯫
ꯎꯝ ꯀꯤꯍꯜꯂꯒ ꯊꯝ ꯌꯥꯔꯦ ꯀꯣꯂꯤꯡꯒꯤꯁꯨ ꯁꯨꯡꯀꯥ ꯀꯥꯗ꯭ꯔꯦꯗꯅ ꯑꯗꯨꯝ ꯁꯤꯖꯤꯟꯅꯔ ꯂꯩꯔꯕꯅꯤꯅ
ꯍꯣꯏ ꯀꯣꯂꯤꯡ ꯀꯥꯗꯧꯕ ꯄꯣꯠꯇꯤ ꯑꯃꯐꯥꯎ ꯌꯥꯎꯗꯅ ꯇꯤꯟ ꯍꯥꯏꯔ ꯅꯨꯡꯇꯤ ꯏꯤꯡꯅ ꯂꯩꯕꯅꯤꯅ ꯀꯩꯁꯨ ꯀꯡꯗꯤ ꯀꯥꯔꯛꯑꯔꯣꯏꯗꯅ
ꯍꯣꯏ ꯆꯨꯝꯃꯤ ꯆꯨꯝꯃꯤ ꯑꯗꯒꯤ ꯅꯥꯀꯣꯡꯁꯤꯁꯨ ꯌꯥꯎꯍꯜꯂꯁꯤ ꯅꯥꯀꯣꯡꯁꯤꯗꯁꯨ ꯑꯃꯨꯛ ꯇꯥꯕꯒꯤ ꯃꯊꯧ ꯇꯧꯔꯤꯕꯅꯤꯅ ꯃꯥꯁꯨ ꯑꯆꯧꯕ ꯊꯧꯗꯥꯡ ꯑꯃ ꯑꯣꯏꯔꯤꯕꯅꯤ
ꯍꯣꯏ
ꯁꯨꯝ ꯌꯥꯝꯁꯤꯜꯂꯛꯑꯦꯗ ꯇꯧꯔꯤꯁꯤ ꯂꯥꯁꯇ ꯏꯁꯥꯁꯤ ꯄꯨꯂꯞ ꯀꯛꯄ ꯇꯥꯗꯣꯏ ꯃꯥꯜꯂꯦ
ꯑꯣꯏꯗꯣꯏꯅꯦ ꯍꯥꯏꯗꯤ ꯎꯝ ꯏꯁꯥꯁꯦ ꯑꯣꯏꯅ ꯀꯠꯇ꯭ꯔꯗꯤ
ꯀꯣꯛ ꯍꯥꯏꯔ ꯊꯥꯡꯗꯣꯛꯑ ꯈꯠꯄ ꯌꯥꯕꯁꯨ ꯅꯠꯇꯦ ꯑꯃꯃꯝ ꯑꯃꯃꯝ ꯂꯧꯊꯣꯛꯈꯤꯕꯗ ꯇꯣꯈꯥꯢ ꯇꯣꯈꯥꯢ ꯂꯣꯢ ꯇꯥꯒꯤꯗꯅ
ꯇꯣꯈꯥꯏ ꯇꯣꯈꯥꯏ ꯇꯥꯏꯅ ꯇꯧꯔꯁꯦ ꯑꯗꯣ ꯄꯨꯒꯥ ꯄꯨꯖꯥꯗꯅꯦ ꯍꯨꯔꯥꯟꯕꯒꯗꯤ ꯆꯠꯂꯛꯇ꯭ꯔꯣ ꯑꯉꯥꯡ ꯑꯣꯏꯔꯤꯉꯩꯗ
ꯆꯠꯂꯛꯗꯦꯗ ꯍꯨꯔꯥꯟꯕ ꯑꯗꯨꯒ ꯗꯨꯔꯒꯥ ꯄꯨꯖꯥꯒꯥꯁꯦ ꯀꯩꯁꯨ ꯍꯦꯟꯅ ꯊꯣꯏꯗꯣꯛꯅ ꯇꯧꯕꯗꯨꯣ ꯑꯣꯏꯗꯦꯕꯀꯣ ꯑꯈꯣꯏꯔꯣꯝꯗꯗꯤ ꯑꯗꯨꯗꯨꯅ ꯍꯨꯔꯥꯟꯕ ꯆꯠꯇꯦ ꯆꯠꯃꯤꯟꯅꯔꯒꯁꯨ ꯂꯩꯇꯕ ꯍꯥꯏꯇꯥꯔꯦ ꯆꯠꯃꯤꯟꯅꯅꯕ ꯃꯤ ꯑꯣꯏ ꯂꯩꯔꯝꯃꯗꯤꯀꯣ ꯇꯧꯔꯛ ꯄꯥꯝꯒꯗꯕ ꯃꯤꯅꯦ ꯑꯗꯣ ꯏꯇꯣꯝꯇ ꯑꯣꯏꯔꯛ ꯄꯁꯤꯗꯅꯦ ꯇꯧꯕꯤꯗ꯭ꯔꯦ ꯑꯗꯨꯗꯨꯃꯗꯤ ꯑꯗꯨꯗꯣ ꯉꯥꯎ ꯑꯩꯈꯣꯏꯒꯤ ꯏꯅꯦ ꯃꯈꯩ ꯂꯩꯔꯝꯕꯖꯦ
ꯄꯨꯖꯥꯒꯤ ꯍꯨꯔꯥꯟ ꯃꯌꯥꯝ ꯆꯠꯂꯛꯑꯦ ꯇꯧꯔꯤꯁꯦ ꯑꯗꯣ ꯑꯁ ꯗꯨꯔꯒꯥ ꯄꯨꯖꯥꯒꯤ ꯑꯩꯈꯣꯏ ꯗꯨꯒꯥ ꯄꯨ ꯀꯩꯅꯣ ꯄꯨꯖꯥ ꯇꯧꯕꯝꯅꯔ ꯃꯤ ꯂꯦꯛꯅꯕꯗꯣ ꯑꯗꯨꯒ ꯂꯦꯛ ꯂꯦꯛ ꯂꯦꯛꯂꯛꯑꯒ ꯑꯍꯤꯡꯗꯒ ꯌꯨꯝ ꯅꯤꯡꯁꯤꯡꯉꯛꯄꯩꯒ ꯐꯩꯖꯨꯞ ꯃꯥꯏꯗꯥꯒ ꯄꯨꯔꯒ ꯑꯍꯤꯡꯗ ꯍꯥ ꯆꯦꯜꯂꯛꯄ ꯍꯥꯏ ꯌꯥꯝ ꯌꯥꯎꯋꯦ
ꯎꯝ ꯎꯝ
ꯍꯥꯏꯗꯤ ꯑꯉꯥꯡ ꯑꯣꯏꯔꯤꯉꯩꯗꯗꯤ ꯇꯨꯝꯃꯤ ꯇꯨꯝꯕꯗꯣ ꯇꯨꯝꯃꯝꯗꯥꯏꯗꯗꯤ ꯃꯌꯥꯝ ꯇꯨꯝꯅꯤꯡꯉꯦꯅ ꯇꯨꯝꯃꯅꯤꯗꯅ ꯑꯗꯣ ꯑꯍꯤꯡꯖꯦ ꯃꯤꯀꯞ ꯊꯣꯛꯂꯛꯀꯥꯟꯗ ꯌꯨꯝ ꯅꯤꯡꯁꯤꯡꯉꯛꯄꯩ ꯑꯃꯥꯏꯅꯒ ꯆꯠꯇꯣꯏꯅꯦ ꯇꯧꯔꯤꯁꯦ ꯅꯪꯒꯤ ꯑꯗꯨ ꯐꯪꯖꯔꯛꯇ꯭ꯔꯦꯅꯦ
ꯐꯪꯉꯛꯇ꯭ꯔꯦ ꯃꯌꯥꯝ ꯄꯨꯟꯅꯕ ꯃꯌꯥꯝ ꯂꯩꯇ꯭ꯔꯃꯤꯅ ꯑꯗꯩ ꯑꯩꯈꯣꯏ ꯎꯝ ꯅꯤꯅꯦꯍꯣꯏ ꯑꯗꯨꯝ ꯑꯩꯈꯣꯏ ꯅꯦꯍꯣꯏꯁꯦ ꯑꯥ ꯑꯩꯅ ꯈꯪꯉꯛꯀꯥꯟ ꯂꯩꯔꯝꯗ꯭ꯔꯦ ꯂꯩꯔꯝꯃꯗꯤꯅꯦ ꯑꯩꯈꯣꯏꯒꯤ ꯀꯩꯅꯣꯗꯤ ꯑꯩꯈꯣꯏ ꯄꯥꯍꯣꯏ ꯃꯆꯤꯟ ꯃꯅꯥꯎꯗꯤ ꯅꯨꯄꯤꯅ ꯌꯥꯝꯃꯦꯕꯀꯣ ꯑꯗꯨꯗꯨꯅ ꯃꯣꯏꯒꯩ ꯂꯩꯔꯝꯃꯗꯤ ꯃꯣꯏꯒꯤꯁꯨ ꯃꯃꯥꯟꯅꯕꯤ ꯀꯩꯀꯥ ꯂꯩꯗꯣꯏꯅꯤꯗꯅ ꯑꯗꯨꯅ ꯃꯣꯏꯒꯩ ꯂꯩꯔꯝꯃꯗꯤ ꯑꯩꯁꯨ ꯃꯣꯏ ꯃꯇꯨꯡ ꯏꯟꯅꯗꯣꯅꯦꯕꯀꯣ ꯑꯗꯣ ꯑꯩꯅ ꯈꯪꯉꯛꯀꯥꯟꯗꯗꯤ ꯏꯁꯧ ꯌꯥꯝ ꯂꯥꯡꯕꯤ ꯑꯃ ꯂꯩꯔꯝꯃꯦ ꯑꯗꯨꯗꯨꯒ ꯑꯃꯁꯤꯅ ꯌꯥꯝ ꯇꯞꯆꯕꯤ ꯑꯃ ꯂꯩꯔꯝꯃꯦ ꯑꯗꯨꯗꯨꯅ ꯑꯝꯐꯥꯎ ꯄꯨꯜꯂꯛꯈꯤꯗ꯭ꯔꯦ ꯃꯣꯏꯒ ꯀꯩꯁꯨ ꯍꯦꯟꯅ ꯋꯥꯔꯤ ꯋꯥꯇꯥꯏ ꯍꯥꯏꯗꯤ ꯃꯣꯏꯅ ꯁꯥꯟꯅꯕ ꯀꯩꯗꯧꯕ ꯑꯗꯨꯒꯨꯝꯕꯗꯣ ꯐꯖꯅ ꯈꯪꯍꯧꯗ꯭ꯔꯦꯕ ꯑꯩꯅ ꯑꯉꯥꯡ ꯃꯁꯨ ꯑꯣꯏꯕꯒꯤꯀꯣ
ꯑꯩꯗꯤ ꯑꯈꯣꯏ ꯑꯈꯣꯏꯒꯤ ꯂꯣꯟ ꯂꯦꯡꯒꯥ ꯃꯥꯟꯅꯕ ꯃꯈꯩꯗꯣ ꯑꯗꯨꯏꯗꯣ ꯄꯨꯂꯞ ꯄꯨꯟꯁꯤꯜꯂꯒ ꯑꯗꯨꯃꯥꯏ ꯌꯥꯝ ꯇꯧꯔꯦ ꯑꯗꯣ ꯃꯣꯏ ꯑꯌꯨꯛ ꯑꯌꯨꯛꯁꯤꯗ ꯑꯈꯣꯏ ꯄꯥꯂꯤ ꯈꯥꯏꯗꯣꯛꯅꯔꯒ ꯕꯥꯃꯣꯟ ꯑꯣꯏꯕꯤ ꯍꯥꯏꯅ ꯑꯃꯈꯛ ꯂꯩꯌꯦꯕ ꯑꯌꯨꯛꯁꯤꯗ ꯑꯗꯨꯒ ꯄꯥꯜꯂꯨꯕꯣꯠ ꯀꯩꯀꯩꯁꯤꯒꯤ ꯌꯦ ꯌꯦꯟꯊꯣꯛꯇꯣꯏꯅꯦꯕꯀꯣ ꯍꯥꯏꯗꯤ ꯄꯥꯜꯂꯨꯕꯣꯛꯁꯤ ꯑꯃꯨꯛ ꯍꯨꯔꯥꯟꯕ ꯆꯠꯇꯣꯏꯅꯦ ꯍꯨꯔꯥꯟ ꯃꯟꯇ꯭ꯔꯒ ꯂꯩꯕ ꯑꯗꯨꯃꯥꯏꯅ ꯆꯠꯇꯣꯏꯅꯦꯕ ꯑꯗꯣ ꯕꯥꯃꯣꯟ ꯑꯣꯏꯕ ꯍꯥꯏꯔ ꯈꯥꯏꯗꯣꯛꯅꯔ ꯑꯣꯏꯅꯦꯕꯀꯣ ꯑꯗꯣ ꯑꯌꯨꯛꯁꯤ ꯕꯥꯃꯣꯟ ꯑꯣꯏꯕ ꯍꯥꯏꯁꯤꯗꯤ ꯀꯤꯟ ꯗꯨꯒꯥ ꯄꯨꯖꯥ ꯃꯇꯝꯁꯤ ꯅꯤꯡꯊꯝꯊꯥ ꯃꯇꯝ ꯑꯣꯏꯔ ꯏꯪꯉꯤꯗꯅ ꯑꯗꯣ ꯑꯌꯨꯛꯁꯨ ꯂꯨꯖꯕ ꯇꯟꯕꯒꯤ ꯇꯟꯗꯕ ꯃꯤ ꯈꯔꯗꯤ ꯕꯥꯃꯣꯟ ꯑꯣꯏꯗꯩ ꯑꯗꯨꯝ ꯇꯥꯟꯅꯩꯑꯕꯀꯣ ꯑꯩꯗꯤ ꯕꯥꯃꯣꯟꯗꯤ ꯁꯨꯡꯑꯣꯏ ꯑꯣꯏꯔꯛꯇꯦ ꯏꯔꯨꯖꯕ ꯇꯟꯕꯩ
ꯑꯣ ꯑꯣ ꯇꯥ ꯅꯤꯡꯊꯝꯊꯥ ꯊꯥ ꯇꯔꯨꯛ ꯏꯔꯨꯖꯗꯕꯒ ꯍꯥꯏꯕ ꯀꯥꯡꯒꯨꯗꯣ ꯑꯣꯏꯔꯛꯑꯦ ꯑꯉꯥꯡ ꯑꯣꯏꯔꯤꯀꯥꯟꯗ ꯅꯠꯇ꯭ꯔꯥ
ꯀꯔꯤ ꯍꯥꯏꯕꯅꯣ ꯍꯥꯏꯔꯣ ꯑꯃꯨꯛꯀ
ꯅꯤꯡꯊꯝꯊꯥ ꯊꯥ ꯇꯔꯨꯛ ꯏꯔꯨꯖꯗꯕ ꯅꯤꯡꯊꯝꯊꯥꯁꯦ ꯏꯔꯨꯖꯗꯧꯕ ꯌꯥꯝ ꯇꯜꯂꯤꯅ ꯏꯪꯕꯒꯤꯀꯣ ꯑꯗꯣ ꯃꯤꯅ ꯍꯥꯏꯅꯩꯗꯅ ꯏꯪ ꯅꯤꯡꯊꯝꯊꯥꯗ ꯏ ꯁꯨꯡ ꯏꯔꯨꯒ ꯁꯨꯡꯎ ꯂꯨꯖꯗ꯭ꯔꯗꯤ ꯄ꯭ꯔꯃꯥꯟ ꯑꯣꯏꯅ ꯅꯤꯡꯊꯝꯊꯥ ꯊꯥ ꯊꯔꯨꯛ ꯏꯔꯨꯖꯗꯕꯒ ꯇꯧꯔ ꯍꯥꯏꯅꯕꯅꯦꯕꯀꯣ ꯑꯗꯨꯗꯨꯅꯦꯕ ꯑꯣꯏꯔꯛꯏꯁꯦ ꯆꯤꯆꯦꯅ ꯑꯉꯥꯡ ꯑꯣꯏꯔꯤꯀꯥꯟꯗ
ꯑꯦ ꯅꯠꯇꯤꯌꯦ ꯅꯪꯁꯨ ꯑꯗꯨꯗꯤ ꯀꯥꯏꯗꯩ ꯑꯈꯣꯏ ꯃꯥꯗꯣ ꯂꯨꯖꯗ꯭ꯔꯗꯤ ꯌꯥꯗꯦ ꯑꯩ ꯅꯨꯡꯁꯥꯗ ꯄꯨꯊꯣꯛ ꯄꯨꯊꯣꯛꯇꯅ ꯄꯨꯂꯞ ꯏꯔꯨ ꯏꯔꯨꯖꯔꯛꯏ ꯀꯧ ꯀꯧꯗꯅ ꯑꯗꯨꯒ ꯒꯤꯁꯂꯦꯟꯒꯥꯁꯦ ꯆꯌꯥꯝ ꯊꯨꯝ ꯊꯨꯝ ꯇꯩꯁꯤꯜꯂꯒꯅꯤ ꯃꯥꯅ ꯊꯥꯗꯣꯛꯂꯛꯇꯣꯏꯁꯦ ꯑꯩꯗꯤ ꯑꯌꯨꯛ ꯏꯔꯨꯖꯔꯕ ꯇꯠꯂꯤ ꯍꯥꯏꯕ ꯈꯛꯇꯅꯦ
ꯍꯣꯏ ꯑꯗꯨ ꯏꯁꯥꯅ ꯈꯪꯅꯗꯤ ꯂꯨꯖꯕ ꯅꯠꯇꯦꯗꯅ ꯑꯃ ꯌꯥꯝ ꯇꯧꯗ ꯌꯥꯗꯦ ꯍꯥꯏꯕ ꯑꯃ ꯇꯧꯔꯛꯄꯒꯤꯅꯤꯗꯅ ꯑꯗꯨꯁꯦ ꯑꯩꯗꯣ
ꯑꯗꯨꯗꯤ ꯑꯉꯥꯡ ꯑꯣꯏꯔꯤꯉꯩ ꯒ꯭ꯌꯥꯟ ꯃꯌꯥꯟ ꯇꯥꯗ꯭ꯔꯤꯉꯩꯅꯤ ꯀꯩꯅꯣ ꯈꯣꯞ ꯃꯔꯤꯒ ꯄꯨꯁꯤꯟꯕ ꯍꯩꯇ꯭ꯔꯤꯉꯩ ꯃꯇꯝꯒꯤꯅꯦ
ꯑꯗꯨꯕꯨꯅꯦ ꯑꯩꯅ ꯍꯥꯏꯔꯤꯁꯦ ꯑꯉꯥꯡ ꯑꯣꯏꯔꯤꯉꯩ ꯃꯇꯝꯗ ꯗꯤ ꯍꯥꯏꯔꯝꯃꯤꯁꯦ ꯍꯥꯏꯗꯤ ꯍꯧꯖꯤꯛ ꯇꯧꯋꯦ ꯍꯥꯏꯕ ꯅꯠꯇꯦꯕꯀꯣ ꯑꯉꯥꯡ ꯑꯣꯏꯔꯤꯉꯩꯗ ꯍꯥꯏꯕꯅꯦꯕ ꯑꯩꯅ ꯍꯥꯏꯈꯤꯕꯗꯨꯁꯨ
ꯍꯣꯏ ꯃꯥꯅꯦ ꯃꯥꯅꯦ ꯑꯗꯨꯗꯤ ꯑꯗꯨꯝ ꯁꯨꯝꯍꯜꯂꯁꯤ ꯇꯧꯔꯁꯤ ꯅꯪꯗꯤ ꯅꯨꯡꯇꯤ ꯏꯔꯨꯖꯔꯕ ꯅꯠꯇ꯭ꯔꯒ ꯑꯅꯤꯔꯛꯀꯥ ꯏꯔꯨꯖꯔꯄ꯭ꯔꯣ ꯅꯣꯡꯃꯗ ꯅꯤꯡꯊꯝꯊꯥ ꯃꯇꯝꯁꯦ ꯑꯉꯥꯡ ꯑꯣꯏꯔꯤꯉꯩꯗ
ꯍꯣꯏ ꯑꯗꯨꯝ ꯂꯨꯖꯔꯛꯄꯒꯤꯅꯦ ꯑꯩꯈꯣꯏꯕꯣꯏꯅ ꯉꯥꯅꯨ ꯉꯥꯅꯨꯒ ꯆꯥꯡꯗꯝꯅꯩ ꯉꯥꯅꯨꯁꯦ ꯑꯗꯨꯝ ꯏꯁꯤꯡꯗ ꯄꯤꯄ ꯄꯦꯄ ꯑꯗꯨꯝ ꯂꯩꯗꯅ ꯌꯥꯝ ꯄꯥꯝꯃꯛꯑꯦꯕ ꯏꯁꯤꯡꯁꯦ ꯑꯗꯨꯅ ꯑꯩ ꯍꯧꯖꯤꯛꯐꯥꯎꯗ ꯏꯁꯤꯡꯁꯦ ꯑꯗꯨꯝ ꯄꯥꯝꯖꯕꯤꯗꯣꯀꯣ ꯉꯥꯡꯗꯣꯏꯅꯦ
ꯑꯩꯅ ꯁꯤꯗ ꯂꯥꯛꯄꯁꯤꯁꯨ ꯑꯩ ꯌꯨꯝꯗ ꯂꯩꯇꯦꯕꯀꯣ ꯍꯧꯖꯤꯛꯇꯣ ꯑꯗꯨꯅ ꯑꯩ ꯕꯣꯕꯣꯛ ꯍꯣꯏꯗ ꯂꯩꯕ ꯕꯣꯕꯣꯛ ꯍꯣꯏꯗ ꯂꯥꯛꯄꯥꯁꯤꯁꯨ ꯑꯗꯨꯝ ꯉꯥꯡꯗꯣꯏꯅꯦ ꯀꯔꯤꯅꯣ ꯏꯔꯨꯕ ꯑꯃꯨꯛ ꯂꯨꯖꯈ꯭ꯔꯗꯤ ꯌꯥꯔꯦ ꯍꯥꯏꯗꯨꯅꯦꯕ ꯍꯧꯖꯤꯛ ꯑꯌꯨꯛ ꯂꯨꯖꯈꯤꯕꯁꯦ ꯑꯗꯨꯝ ꯅꯨꯡꯊꯤꯟꯁꯨ ꯁꯥꯒꯦꯔꯥ ꯁꯥꯔꯣꯏꯒꯦꯔꯥ ꯅꯨꯃꯤꯗꯥꯡꯗ ꯍꯦꯛꯇ ꯂꯨꯖꯅꯤꯡꯉꯛꯄꯗꯣ ꯈꯪꯕ꯭ꯔꯥ ꯑꯗꯨꯅ ꯑꯗꯨꯝ ꯂꯨꯖꯗꯣꯏꯕ ꯑꯉꯥꯡ ꯑꯣꯏꯔꯤꯉꯩꯗꯁꯨ ꯑꯗꯨꯝ ꯂꯨꯖꯔꯛꯏꯦ
ꯐꯔꯦꯅꯦ ꯑꯗꯨꯗꯤ ꯂꯨꯖꯔꯒ ꯑꯗꯨꯝ ꯂꯩꯇꯥꯥꯔꯒꯗꯤ ꯍꯌꯦꯡ ꯏꯁꯤꯡꯒꯥ ꯂꯩꯇꯕ ꯃꯐꯝꯗ ꯆꯠꯂꯗꯤ ꯑꯗꯨꯝ ꯑꯣꯛꯁꯤꯖꯦꯟ ꯐꯪꯗꯕꯒꯤ ꯑꯗꯨꯃꯥꯏꯅ ꯁꯤꯗꯣꯏꯅꯤꯅꯦ ꯍꯥꯏꯗꯤ ꯌꯥꯝ ꯋꯥꯗꯣꯏꯅꯤꯅꯦ ꯇꯧꯔꯤꯁꯦ
ꯃꯥꯅꯦ ꯋꯥꯗꯣꯏꯅꯤ
ꯏꯔꯣꯏꯕꯗꯤ ꯍꯩꯕ꯭ꯔꯣ
ꯍꯥꯏꯗꯤ ꯑꯗꯨꯗꯤ ꯏꯔꯣꯏꯕꯁꯤꯗꯤ ꯇꯝꯃꯁꯨ ꯍꯩꯗꯣꯏ ꯃꯥꯟꯅꯗꯦ ꯈꯪꯗꯦ ꯁꯨꯝ ꯑꯩꯅ ꯏꯁꯤꯡꯗ ꯀꯨꯝꯕꯗꯤ ꯀꯤꯌꯦ ꯍꯥꯏꯗꯤ ꯏꯁꯤꯡꯗ ꯀꯨꯝꯕ ꯀꯤ ꯍꯥꯏꯔꯗꯤ ꯏꯁꯤꯡ ꯑꯆꯧꯕꯗꯣ ꯀꯨꯝꯕ ꯀꯤꯕ ꯑꯗꯨꯝ ꯈꯣꯡ ꯃꯆꯥꯒꯨꯝꯕ ꯂꯧꯈꯣꯡꯒꯨꯝꯕ ꯑꯗꯨꯗꯗꯤ ꯀꯨꯝꯕꯁꯦ ꯑꯗꯨꯝ ꯆꯠꯕꯤꯠ ꯆꯥꯕꯤ ꯆꯠꯕꯤꯠ ꯈꯨꯝꯃꯦꯕꯀꯣ ꯑꯗꯨꯗꯨꯒ ꯑꯗꯨꯝ ꯎꯝ ꯏꯁꯤꯡ ꯄꯥꯝꯃꯦ ꯍꯥꯏꯖꯕꯩ ꯋꯥꯅꯦꯕ ꯑꯗꯨꯒꯨꯝꯕ ꯏꯔꯣꯏꯕꯒꯨꯝꯕꯗꯤ ꯍꯩꯇꯦ ꯌꯥꯝ ꯀꯥ ꯍꯦꯟꯅ ꯂꯨꯕꯗꯤ ꯀꯤꯌꯦ
ꯑꯗꯨꯕꯨꯗꯤ ꯁꯨꯝ ꯍꯥꯏꯗꯤ ꯇꯨꯔꯦꯟ ꯃꯅꯥꯛꯀꯨꯝꯕꯗ ꯂꯩꯕ ꯈꯣꯠꯄ ꯃꯤꯗꯤ ꯑꯗꯨꯃꯥꯏꯅ ꯇꯧꯕꯗꯣ ꯀꯌꯥ ꯀꯤꯒꯗꯕꯅꯤ ꯅꯣꯏ ꯇꯨꯔꯦꯟꯒꯨꯝꯕꯒ ꯂꯥꯞꯅꯔꯒ ꯂꯩꯕꯒꯤ ꯑꯣꯏꯔꯝꯕꯁꯨ ꯌꯥꯏ ꯅꯪꯅ ꯑꯗꯨꯃꯥꯏꯅ ꯇꯧꯔꯗꯤ ꯏꯔꯨꯖꯕ ꯄꯥꯝꯃꯤꯗꯨ ꯍꯥꯏꯔꯨꯔꯗꯤ ꯀꯤꯐꯝꯝꯗꯤ ꯊꯣꯛꯇꯕꯅꯤ ꯇꯧꯔꯤꯁꯦ
ꯈꯪꯗꯦ ꯀꯤꯌꯦ ꯑꯗꯨꯃꯥꯢ
ꯑꯗꯨꯗꯤ ꯍꯌꯦꯡꯋꯥꯏ ꯁꯃꯨꯗ꯭ꯔ ꯃꯄꯥꯟꯗ ꯀꯣꯏ ꯆꯠꯂꯁꯨ ꯑꯗꯨꯝ ꯁꯃꯨꯗ꯭ꯔ ꯃꯄꯥꯟꯗ ꯑꯗꯨꯝ ꯂꯦꯞꯄꯒ ꯌꯦꯡ ꯂꯩ ꯇꯥꯕꯅꯤꯅꯦ
ꯂꯩꯇꯥꯥꯕꯅꯦ ꯃꯌꯥꯝ ꯇꯧꯅꯔꯤꯗꯣ ꯌꯦꯡꯉꯥꯒ ꯑꯗꯨꯝ ꯂꯦꯞꯄ ꯌꯦꯡ ꯂꯩꯇꯥꯃꯤ
ꯑꯗꯨꯗꯤ ꯃꯌꯥꯝꯅ ꯏꯁꯤꯡꯗꯒꯥ ꯀꯨꯝꯃꯒꯒ ꯚꯤꯗꯤꯑꯣ ꯅꯝꯕꯗꯣ ꯑꯃꯨꯛ ꯑꯣꯏꯔꯔꯣꯏ ꯅꯪ
ꯑꯣꯏꯔꯔꯣꯏ ꯑꯗꯣ ꯃꯇꯝꯗꯨꯗꯗꯤ ꯑꯃꯨꯛ ꯐꯒꯤꯕ ꯌꯥꯏꯌꯦ ꯍꯥꯏꯗꯤ ꯑꯗꯨꯒꯨꯝꯕ ꯑꯃ ꯆꯠꯅꯤ ꯑꯗꯨꯒ ꯆꯠꯂꯛꯀꯅꯤꯒ ꯍꯥꯏꯕ ꯑꯃ ꯂꯩꯔꯗꯤꯀꯣ ꯑꯩꯖꯨ ꯁꯦꯝ ꯁꯥꯅꯤꯗꯅ
ꯑꯥꯎ ꯐꯣꯟ ꯇꯠꯇꯧꯔꯦ ꯊꯝꯃꯁꯤꯀꯣ
ꯍꯣ ꯍꯣꯏ